ꯑ ꯑꯣ ꯍꯜꯂ ꯇꯥꯏꯌꯦ ꯍꯦꯜꯂꯣꯅ ꯍꯥꯎꯅꯤꯀ
ꯑ ꯍꯜꯂꯣ ꯍꯜꯂꯣ ꯍꯜꯂꯣ ꯍꯥꯏꯗꯣꯏꯅꯦ ꯂ ꯍꯥꯏꯗꯣꯏꯅꯦ ꯀꯩꯅꯣ ꯎꯝ ꯑ ꯀꯩꯗꯧꯔꯤ ꯅ
ꯁ ꯎꯝ ꯆꯔꯥꯎ ꯍꯒꯂꯒ ꯆꯔꯥꯎꯜꯂꯒ ꯃꯣꯍꯤ ꯄꯦ
ꯑꯩꯗꯤ ꯂꯣꯏꯔꯦ ꯉꯁꯥꯏꯅ ꯆꯔꯥ ꯋꯥꯟꯕ ꯂꯣꯏꯔꯦ
ꯑꯣꯝ ꯑꯃꯨꯛ ꯄꯨꯝꯕ ꯑꯉꯥꯡꯁꯨ ꯇꯨꯝ ꯃꯃꯥꯁꯨ ꯇꯨꯝ ꯃꯤ ꯂꯣꯏꯅ ꯇꯨꯝꯃꯦ ꯊꯗ
ꯅꯣꯡ ꯇꯥꯕ꯭ꯔꯣ
ꯅꯣꯡꯣꯡ ꯇꯥꯗꯦꯗ ꯇꯥꯕ꯭ꯔꯣ ꯑꯗ
ꯇꯥꯗꯦꯗ ꯃꯝꯗꯤ ꯅꯣꯡ ꯃꯃꯤ ꯃꯃꯤꯗꯤ ꯇꯧꯋꯦ ꯑꯗꯣ ꯇꯥꯗꯤ ꯇꯥꯗꯦ
ꯎꯝ ꯅꯨꯡꯁꯥ ꯊꯣꯛꯑꯗꯤ ꯐꯥꯗꯣꯏꯅꯦ
ꯍꯥꯥ
ꯅꯨꯡꯁꯥ ꯊꯣꯛꯑꯗꯤ ꯐꯥꯗꯣꯏꯅꯦ
ꯑꯁꯅꯨ ꯇꯥꯕꯅ ꯐꯥ
ꯀꯩꯅꯣ ꯆꯦꯡ ꯂꯩꯇ꯭ꯔꯦ ꯆꯦꯡ ꯐꯥꯎꯅꯕ
ꯀꯩ ꯍꯥꯏꯕꯅꯣ
ꯑꯦꯡꯩꯇ꯭ꯔꯦ ꯍꯋꯥ
ꯑꯣ ꯆꯦꯡ ꯊꯣꯡꯅꯕꯔꯣ
ꯑꯣ ꯃꯔ ꯐꯥꯏꯟ ꯆꯥꯔꯤꯅꯤ
ꯀꯩ ꯆꯅꯦꯕ
ꯁꯨꯄꯔ ꯐꯥꯏꯟ ꯁꯨꯄꯔ ꯐꯥꯏ ꯍꯥꯎ ꯇꯕꯗꯨ ꯍꯥꯎ ꯇꯕꯗꯦ ꯍꯥꯎꯗꯦ
ꯍꯣꯏ ꯍꯣꯏ ꯍꯣꯏ ꯆꯥꯛꯈꯅꯣ ꯆꯥꯒꯅꯣ ꯅꯣꯏ ꯑꯗꯨ ꯇꯥꯔꯗꯤ
ꯑꯗꯨ ꯑꯗꯨꯅꯦ ꯇꯌꯥꯅꯤ
ꯇ ꯀꯅꯤ
ꯎ ꯅꯨꯡꯁꯤꯠ ꯈꯔ ꯀꯜꯂꯛꯑꯗꯤ ꯄꯥꯏꯔꯅꯤ ꯀꯩꯅꯣ
ꯑꯗꯨꯅꯦ ꯑꯍꯥꯎꯕ ꯆꯆꯥ ꯑꯍꯥꯎꯕ ꯆꯥ ꯌꯨꯝꯗ ꯂꯥꯛꯑꯒ ꯀꯩꯅꯣ ꯑꯍꯥꯎꯕ ꯆꯥꯗꯕꯤ ꯔꯁꯥꯥꯏꯅ ꯀꯩꯒꯤꯩ ꯆꯥꯔꯤ
ꯅꯨꯡꯁꯥ ꯊꯣꯛꯇꯕꯩ ꯂꯩꯇꯕ
ꯅꯍꯥꯟꯅ ꯈꯔ ꯐꯧꯕ ꯀꯩꯅꯣ ꯐꯧ ꯐꯧꯕꯗ ꯀꯩꯅꯣ ꯇꯧꯗꯣꯏꯅꯦ
ꯅꯍꯥꯟꯗ ꯅꯍꯥꯟꯗ ꯂ ꯎ ꯆꯔꯂꯒ ꯂꯩꯕꯌꯦ
ꯑꯣ ꯑꯗꯨꯒꯤꯅꯦ ꯁꯪꯁꯨ ꯁꯪꯉꯣꯏꯅ ꯌꯨꯝꯗ ꯂꯩꯕꯁꯤꯡꯁ
ꯑ ꯑꯁ ꯌꯨꯝꯅ ꯌꯦꯡꯕ ꯌꯥꯗ꯭ꯔꯦ ꯀꯩꯅꯣ ꯖꯪꯒꯜꯒ ꯃꯥꯜꯂꯦ
ꯑꯁ ꯅꯣꯡ ꯇꯥꯔꯗꯤꯀꯣ ꯑꯁ ꯌꯨꯝꯁꯤꯡꯗꯣ
ꯁ꯭ꯂꯦꯕ ꯅꯨꯡꯉꯥꯏꯇꯦ
ꯎꯝ
ꯄꯥꯝꯕꯤ ꯑꯣꯏꯗꯕ ꯄꯥꯝꯕꯤꯁꯤꯡꯗꯣ ꯎꯝ ꯃꯌꯥꯝ ꯊꯣꯛꯂꯛꯀꯅꯤ ꯎꯝ
ꯑꯩꯗꯤ ꯉꯔꯥꯡ ꯍꯞ ꯗ ꯉꯔꯥꯡ ꯍꯜꯂꯛꯄꯗ ꯑꯩꯒꯤ ꯀꯩꯅꯣꯗꯣ ꯐꯃꯨꯡꯗꯣ ꯐꯃꯨꯡ ꯍꯥꯏꯗꯔꯣ ꯃꯣꯍꯟꯗꯣ ꯃꯤꯇ꯭ꯔꯦꯁꯇꯣ ꯎꯝ ꯒꯥꯔꯤ ꯃꯅꯤꯡꯗ ꯍꯥꯞꯄ ꯇ ꯍꯧꯕ ꯃꯥꯂꯦꯅ
ꯑꯦꯁ
ꯗ꯭ꯔꯥꯏꯕꯔ ꯃꯕꯨꯕꯨꯜ ꯃꯄꯨꯅ ꯑꯃꯨꯛ ꯍꯌꯦꯡ ꯄꯨꯔꯛꯀꯦ ꯍꯥꯏꯕꯅꯦ ꯂꯧꯕ꯭ꯔꯥ ꯂꯧꯗꯕ꯭ꯔꯥꯁꯨ ꯈꯪꯗꯦ ꯍꯥꯏ ꯁꯨ ꯍꯥꯏꯔꯛꯇꯦ
ꯀꯥꯏꯗ ꯇꯥꯍꯧꯕ
ꯎꯝ ꯎꯝ ꯋꯦꯇꯤꯡ ꯁꯦꯠ ꯃꯅꯥꯛꯇ ꯍꯥꯏꯕ꯭ꯔꯥ ꯀꯩꯅꯣ ꯍꯥꯏꯗꯤ ꯀꯩꯅꯣꯗ
ꯏꯁꯀ ꯃꯥꯏ ꯇ ꯑꯔꯦꯅꯣ ꯑꯣ ꯃꯐꯝꯗꯤ ꯈꯪꯉꯦꯕ ꯀꯣ
ꯑꯣ ꯃꯐꯝꯗꯤ ꯈꯪꯉꯦ ꯇꯥꯅꯤꯅ ꯈꯟꯗꯕ ꯃꯥꯜꯂꯦ ꯑꯃꯨꯛ ꯍꯥꯊꯨ ꯍꯥꯊꯨꯗ ꯆꯠꯄ ꯍꯦꯚ ꯑꯣꯏꯗꯦꯗꯅ ꯑꯗꯨꯗꯤ ꯑꯗꯨꯒꯤ ꯃꯆꯥ ꯑꯅꯤꯗꯅ ꯁꯤꯡꯒꯥꯜꯒꯤ ꯗꯣ ꯑꯗꯨꯒꯤ
ꯂꯨꯝꯗꯕꯒꯤꯀꯣ ꯑꯗꯨ ꯑꯣꯏꯔꯁꯨ ꯒꯥꯔꯤ ꯊꯧꯕꯕꯨ ꯒꯥꯔꯤ ꯊꯧꯔꯗꯤ ꯑꯗꯨꯝ ꯇꯥꯈꯤꯅꯤꯗ ꯄꯣꯠ ꯆꯩꯕꯨꯗꯤ
ꯑꯩꯗꯤ ꯃꯅꯤꯡꯗ ꯊꯣꯡꯅꯗꯕ ꯀꯩꯅꯣ ꯑ ꯍꯥꯄꯝ ꯃ ꯊꯧ ꯊꯧ ꯐꯔꯤꯔꯣ ꯅꯠꯇꯦ ꯑꯗꯨ ꯍꯥꯞꯄꯦꯅ ꯈꯜꯂꯤꯅꯦ ꯑꯗꯨꯒ ꯐꯣꯟ ꯇꯧꯔꯛꯄꯗ ꯈꯪꯉꯤꯅꯦ ꯑꯗꯨꯒ ꯍꯌꯦꯡ ꯑꯃꯨꯛ ꯂꯧꯔꯛꯀꯦ ꯍꯥꯏꯔꯒ ꯍꯧꯖꯤꯛ ꯐꯣꯟ ꯇꯧꯔꯛꯇ꯭ꯔꯤꯗ ꯐꯪꯕ꯭ꯔꯥ ꯐꯪꯗꯕ꯭ꯔꯥꯁꯨ ꯈꯪꯗꯦ ꯇꯥꯕꯤꯂꯦꯗ ꯁꯨꯃꯥꯏꯅ ꯆꯠꯄꯁꯤꯡꯗ ꯐꯣꯟ ꯆ ꯆꯀ ꯇꯧꯕ ꯌꯥꯝ ꯍꯩꯅꯗꯦ ꯚꯥꯏ ꯃꯣꯏꯁꯨ ꯁꯥꯎꯅꯤꯡꯉꯝꯅꯦꯕ
ꯑꯃꯔꯛꯇꯤ ꯇꯧꯕ ꯌꯥꯏꯗꯅ ꯑꯗꯨꯝ
ꯑꯗꯨ ꯃꯣꯏꯗꯤ ꯑꯃꯔꯛ ꯇꯧꯕꯗ ꯋꯥ ꯂꯣꯏ ꯋꯥ ꯋꯥ ꯈꯨꯝꯕ ꯂꯣꯏꯗ꯭ꯔꯤꯉꯩꯗ ꯍꯪꯕ ꯂꯣꯏꯗ꯭ꯔꯤꯉꯩꯗ ꯍꯦꯛꯇ ꯀꯛꯊꯜꯂꯦꯕ ꯑꯗꯨꯒꯤ ꯇꯧꯅꯤꯡꯗꯦꯕ ꯃꯔꯁꯤꯦ ꯁꯣꯏ ꯦ
ꯃꯣꯏꯁꯨ ꯀꯩꯅꯣ ꯇꯧꯕꯒꯤꯅꯦ ꯂꯝꯕꯤ ꯆꯠꯄꯒꯤꯀꯣ ꯒꯥꯔꯤ ꯊꯧꯕꯗ ꯎ ꯅꯨꯡꯉꯥꯏꯗꯕ ꯑꯗꯨ ꯑꯩꯈꯣꯏꯁꯨ ꯑꯗꯨꯝ ꯀꯩꯅꯣ ꯊꯕꯛ ꯑꯃ ꯆꯠꯂꯗꯤ ꯑꯗꯨꯝ ꯀꯣ ꯍꯟꯖꯤꯟ ꯍꯟꯖꯤꯟ ꯇꯧꯔꯗꯤ ꯁꯥꯎꯅꯤꯡꯉꯦꯗꯅ
ꯎꯝ ꯑꯗꯨ ꯈꯜꯂꯒ ꯇꯧꯗꯕꯅꯦ ꯑꯩꯁꯨ
ꯎꯝ
ꯉꯔꯥꯡꯈꯣꯏ ꯇꯠꯃꯤꯟꯅꯕꯗꯣ ꯑꯍꯟ ꯑꯍꯨꯝꯅꯦꯕ ꯃꯔꯤ ꯃꯣꯏ ꯃꯣꯏ ꯃꯣꯏꯒ ꯆꯠꯄꯗꯣ ꯑꯁ ꯃꯣꯏꯒꯤ ꯐꯣꯟ ꯈꯨꯂꯥꯛꯇꯣ ꯑꯁ ꯇꯥꯅꯤꯡꯗꯕꯅ ꯂꯥꯎꯠ ꯏꯁꯄꯤꯀꯔꯗ ꯊꯥꯔꯒꯀꯣ
ꯎꯝ
ꯎꯝ
ꯑꯁ ꯁꯥꯃꯟꯕꯒꯤ ꯀꯣꯛ ꯁꯤ ꯆꯤꯛꯄ ꯍꯧꯔꯦ ꯑꯩꯗꯤ
ꯎꯝ
ꯈꯔ ꯏꯪ ꯏꯪꯕ ꯍꯧꯔꯦ ꯍꯥꯏꯔꯒ ꯑꯃꯨꯛ ꯅꯨꯡꯁꯥ ꯊꯣꯛꯂꯛꯑꯦ
ꯎ ꯍꯥꯥꯎ ꯊꯣꯂ ꯍꯛꯇꯗ
ꯑꯁ ꯌꯨꯝꯗꯗꯤ ꯅꯨꯡꯉꯥꯏꯌꯦ ꯌꯨꯝꯗꯗꯤ ꯅ ꯎꯝ ꯅꯣꯡ ꯇꯥꯛꯑꯦ ꯑꯗꯨꯝ ꯍꯥꯏꯔꯒ ꯂꯩ ꯑꯩ ꯅꯍꯥꯟꯅ ꯑꯩꯅ ꯀꯣꯜ ꯇꯧꯕꯁꯨ
ꯎꯝ
ꯅ ꯇꯥꯕꯒꯤ ꯊꯕꯛ ꯇꯧꯕ ꯌꯥꯗꯦ ꯑꯗꯨꯝ ꯍꯥꯏꯔꯒ ꯂꯩ
ꯝ
ꯑꯩꯁꯨ ꯑꯁ ꯃꯊꯪ ꯊꯥꯗ ꯂꯥꯛꯀꯅꯤ ꯎꯝ ꯑꯩꯗꯣ ꯂꯝꯕꯤꯗ ꯅꯣꯏ ꯑꯃꯨꯛ ꯇꯨꯝꯃꯦ ꯇꯨꯝꯃꯦ ꯈ ꯍꯥꯏꯕꯒꯤ ꯇꯟꯕ ꯂꯥꯛ
ꯇꯨꯡꯗꯁꯨ ꯌꯥꯏꯌꯦ ꯅꯣꯏꯅ ꯋꯥꯡ ꯉꯅ ꯍ ꯀꯣ ꯄꯨꯡ ꯑ ꯇꯔꯨꯛ ꯅꯪꯅꯕꯀꯣ ꯄꯨꯡ ꯃꯉꯥ ꯃꯈꯥꯏꯗꯨꯗ ꯎꯝ ꯘꯔꯤ ꯑꯃꯅ ꯊꯤꯟꯕꯤꯔꯣ ꯍꯥꯏꯔꯣ ꯑꯗꯨ
ꯎ ꯑꯣ ꯑꯗꯨ ꯀꯥꯏꯗ ꯊꯦꯡꯅꯗꯣꯏꯕ ꯑꯗꯨꯅ ꯄꯥꯔꯀꯤꯡꯗꯔꯥ ꯅꯠꯇ꯭ꯔꯒ
ꯄꯥꯔꯀꯤꯡꯗ ꯅꯠꯇ꯭ꯔꯦ ꯃꯣꯏꯗꯤ ꯑꯥꯗ ꯇꯨꯝꯃꯅꯤꯗꯅ ꯅꯍꯥꯟ ꯑꯩꯅ ꯂꯩꯐꯝꯗꯣ ꯂꯦꯛꯄ ꯃꯐꯝꯗꯣ
ꯑꯥ
ꯑꯗꯨ ꯅꯪꯅ ꯂꯦꯛꯅꯤꯡꯗꯦ ꯇꯨꯝꯅꯤꯡꯗꯦ ꯍꯥꯏꯔꯤ ꯑꯌꯨꯛꯇ ꯂꯥꯛꯑꯣ ꯑꯗꯨ ꯅꯨꯃꯤꯠꯇꯗꯤ ꯆꯤꯆꯦꯒꯤ ꯅꯨꯄꯥ ꯌꯥꯎꯋꯦꯅ ꯑꯩꯉꯣꯟꯗ ꯍꯥꯟꯅ ꯀꯧꯔꯛꯄ ꯑꯩꯗꯤ ꯈꯪꯗꯦꯕꯀꯣ ꯑꯗꯨꯒꯤ ꯇꯨꯃꯅꯣ ꯑꯥꯏꯇ ꯅꯪꯁꯨ
ꯂꯕꯥꯛ ꯑꯁ ꯃꯤ ꯃꯌꯥꯝꯒ
ꯎꯝ ꯑꯌꯨꯛꯇ ꯂꯥꯛꯈ꯭ꯔꯣ ꯁꯥꯅꯨꯕꯤ ꯑꯗꯣ ꯀꯥꯡꯅ ꯆꯤꯛꯄꯅꯦ ꯅꯨꯡꯉꯥꯏꯇꯦꯗ
ꯐꯦꯟꯁꯨ ꯊꯥꯔꯝꯃꯣꯏ ꯊꯥꯔꯝꯃꯣꯏꯕ
ꯎꯝ ꯃꯥꯅꯤ ꯐꯩꯖꯨꯞꯁꯨ ꯌꯥꯎꯗꯕ
ꯑ ꯆꯃꯦꯃꯦ
ꯆꯥꯛ ꯆꯥꯛꯁꯨ ꯆꯥꯛ ꯌꯦꯟꯁꯥꯡꯁꯨ ꯍꯥꯎꯇꯕ ꯍꯣꯇꯦꯜꯗ ꯆꯥꯕꯗꯣ
ꯑꯣ ꯍꯣꯇꯦꯜꯗ ꯇꯨꯝꯕ꯭ꯔꯣ ꯅꯣꯏ
ꯍꯣꯇꯦꯜꯗꯗꯤ ꯇꯨꯝꯗꯦ ꯃꯣꯏ ꯈꯪꯅꯕ ꯌꯨꯝꯅꯦ ꯍꯥꯏ ꯑꯍꯟꯁꯤꯡꯅ ꯈꯪꯅꯕ ꯍꯥꯏ
ꯑꯣ ꯑꯣ ꯑꯣ
ꯑꯗꯨ ꯑꯣꯏꯔꯁꯨ ꯌꯨꯝ ꯍꯥꯏꯁꯦ ꯔꯦꯟ ꯂꯩꯕꯗꯣ ꯕꯔꯥ ꯂꯩꯕꯗꯣ ꯕꯔꯥꯒꯤ ꯌꯨꯝꯗ ꯑꯗꯨꯗ ꯑꯣꯏꯕꯗꯤ ꯇꯣꯏꯂꯦꯠ ꯈꯨꯂꯞ ꯇꯨꯒ ꯂꯥꯛꯄꯦꯌꯥ
ꯃꯣꯏꯁꯦ ꯌꯥꯝꯅ ꯉꯟꯅ ꯆꯠꯇ꯭ꯔꯗꯤ ꯌꯥꯗꯕꯥꯗ ꯄꯨꯡ ꯇꯔꯥꯒꯨꯝꯕ ꯄꯨꯡ ꯇꯔꯦꯠꯒꯨꯝꯕ ꯇꯔꯨꯛ ꯇꯔꯦꯠ ꯅꯤꯄꯜꯒꯨꯝꯕ
ꯃꯣꯏꯅ ꯀꯩꯅꯣ ꯊꯥꯔꯛꯄꯗꯣ ꯑꯗꯨ ꯌꯥꯎꯗꯕꯤꯗ ꯆꯠꯄ ꯆꯄ ꯌꯥꯗꯦꯗꯅ
ꯑꯣ ꯑꯣ ꯀ ꯑꯣ ꯑꯣ ꯌꯥꯔꯦ ꯌꯥꯔꯦ ꯑꯥ ꯑꯣ ꯑꯣ ꯑꯗꯨ ꯃꯇꯝꯗꯣ ꯐꯔꯛ ꯇꯥꯕ
ꯎꯝ
ꯎꯝ ꯑꯗꯨ ꯑꯗꯨꯁꯨꯅ ꯐꯔꯀꯥꯏꯁꯦ
ꯊꯦꯡꯅ ꯆꯠꯄ ꯅꯨꯃꯤꯠꯁꯨ ꯂꯩꯑꯦ ꯍꯣꯏ ꯂꯥꯛ ꯊꯄ ꯅꯨꯃꯤꯠꯇꯣ ꯑꯗꯨꯗꯣ ꯄꯨꯡ ꯃꯉꯥ ꯃꯈꯥꯏꯗꯤ ꯁꯣꯏꯗꯕꯤꯗ ꯂꯥꯛꯈ꯭ꯔꯣ ꯑꯗꯨꯗꯤ ꯆꯞ ꯆꯥꯔꯦ ꯀꯩꯅꯣ
ꯎꯝ
ꯅꯪ ꯈꯪꯅꯕ ꯃꯤ ꯅꯠꯇ꯭ꯔꯒꯅ ꯀꯩꯅꯣꯗ
ꯑꯥ ꯑꯗꯨꯁꯨ ꯌꯥꯏꯔ ꯎꯝ ꯑꯗꯨ
ꯎꯝ ꯍꯥꯏꯗꯤ ꯄꯣꯠ ꯆꯩ ꯃꯌꯥꯝ ꯄꯨꯔꯣꯏ ꯗꯕꯨ ꯑꯣꯏꯔꯗꯤꯀꯣ ꯒꯥꯔꯤ ꯃꯆꯥꯗ ꯐꯠ ꯊꯤꯟꯕ ꯌꯥꯔꯅꯤꯗꯅ ꯑꯗꯣ ꯅꯪ ꯂꯥꯛꯄ ꯃꯇꯝꯗ ꯍꯥꯏꯔꯛꯑꯣꯍꯦꯛ ꯀꯕꯣꯛ ꯀꯩꯀꯥ ꯂꯩꯔꯛꯑꯣ ꯑꯩ ꯅꯍꯥꯟ ꯀꯕꯣꯛ ꯂꯩꯒꯦ ꯇꯧꯔꯒ ꯁꯉ ꯑꯁ ꯍꯥꯎꯥꯕꯅ
ꯈꯥꯟꯅꯕꯤꯒꯗꯃꯥꯏꯅ ꯀꯕꯣꯕ ꯆꯦꯡ ꯅꯣꯏꯗ ꯌꯨꯝꯗ ꯆꯦꯡ ꯑꯍꯥꯎꯕ ꯂꯩꯔꯤꯗꯣ ꯑꯗꯣ ꯆꯥꯔꯣ ꯀꯩꯅꯣ ꯀꯕꯣꯛꯇꯒꯤ ꯍꯥꯦꯟ ꯍꯥꯎꯔꯦ
ꯎꯝ ꯑꯗꯨ ꯅꯠꯇꯕ ꯀꯩꯅꯣꯗꯣ ꯒꯔꯤꯒꯤ ꯑ ꯇꯥꯏꯌꯔ ꯃꯥꯟꯕ ꯍꯥꯎꯕ ꯑꯃ ꯐ꯭ꯂꯥꯋꯔ ꯂꯩ ꯃꯥꯟꯕ ꯑꯃ ꯂꯩꯕꯗꯣ ꯔꯥꯎꯟ ꯔꯥꯎꯟꯇ ꯈꯪꯕ꯭ꯔꯥ
ꯈꯪꯗꯦꯗ
ꯑꯆꯥꯄꯣꯠ ꯅꯠꯇꯕ ꯑꯦ ꯑꯆꯥꯄꯣꯠ ꯅꯠꯇꯕ ꯌꯦ ꯑꯆꯥꯄꯣꯠ ꯀꯕꯣꯛ ꯅꯠꯇꯕ ꯔꯥꯎꯟ ꯇꯧꯕ ꯑꯩꯈꯣꯏꯅ ꯑꯩꯈꯣꯏ ꯂꯣꯟꯗ ꯀꯩꯅꯣ ꯒꯥꯔꯤ ꯇꯥꯏꯌꯔ ꯃꯥꯟꯕꯗꯣ ꯒꯥꯔꯤ ꯇꯌꯔ ꯍꯥꯏꯗꯣꯏꯔꯣ ꯍꯨꯝ ꯆꯥꯗꯕ ꯑꯣꯏꯔꯝꯅꯤꯅ ꯑꯗꯨꯗꯤ
ꯎꯝ ꯆꯥꯗꯦ ꯆꯥꯗꯦ ꯑꯩꯈꯣꯏꯗꯤ ꯃꯔꯤ ꯃꯇꯥ ꯂꯩꯇꯕꯅꯤꯅꯀꯣ ꯆꯥꯗꯦ
ꯑ ꯈꯋꯥ ꯁꯔꯥ ꯃꯅꯦ ꯑꯗꯨꯨꯗꯤꯅ ꯀꯋꯥꯁꯔꯣ ꯃꯅꯦꯦꯕ
ꯑꯩꯈꯣꯏꯗꯤ ꯃꯔꯤ ꯃꯇꯥ ꯂꯩꯗꯕꯅꯤꯅ ꯆꯥꯗꯦ ꯑꯩꯣꯏ
ꯏꯁꯁ ꯑꯩꯈꯣꯏꯗꯤ ꯑꯆꯥꯄꯣꯠ ꯌꯥꯝ ꯆꯥꯏ ꯅꯣꯏꯁꯨ ꯑꯆꯥꯄꯣꯠ ꯌꯥꯝ ꯆꯥꯔꯝꯒꯅꯤꯗ ꯇꯨꯝꯕ ꯆꯥꯗꯕ ꯑꯣꯏꯔꯝꯅꯤ
ꯑꯝ ꯆꯥꯏꯗ ꯆꯠꯄꯕꯨꯗꯤ ꯑꯗꯨꯒꯤꯅꯦ ꯌꯥꯝꯅ ꯈꯜꯂꯤꯁꯦ
ꯎꯝ
ꯆꯗꯗꯤ ꯊꯥꯎ ꯀꯩꯀꯥ ꯑꯦꯁ ꯑꯩꯈꯣꯏꯗꯤ ꯊꯥꯎꯒꯤ ꯄꯣꯠꯁꯦ ꯌꯥꯝ ꯆꯥꯔꯦꯕ ꯑꯗꯨꯒꯤ
ꯊꯥꯎꯒ ꯃꯣꯔꯣꯛꯀ ꯌꯥꯝ ꯄꯥꯝꯃꯦ ꯑꯩꯁꯨ
ꯈꯔ ꯂꯩꯔꯗꯤ ꯑꯁꯤꯗ ꯑꯁꯤꯗ ꯆꯥꯕ ꯆꯠꯁꯤꯦꯔꯥ ꯑꯗꯨꯗ ꯀꯩꯅꯣ ꯃꯣꯃꯣ ꯆꯥꯕ ꯆꯠꯁꯤꯦꯔꯥ ꯈꯔ ꯂꯩꯔꯗꯤ ꯄꯅꯤ ꯄꯔꯤ ꯆꯃꯆꯥ ꯁꯦꯂꯥ ꯎ ꯐ꯭ꯔꯥꯏ ꯔꯥꯏꯁ ꯆꯥꯕ ꯆꯠꯁꯦꯔꯥꯃꯥꯏꯅ ꯇꯧꯦ ꯑꯁ ꯌꯥꯝꯅꯗꯤ ꯆꯗꯦꯗ ꯃꯤꯒꯗꯤ ꯃꯥꯟꯅꯗꯦꯗ
ꯑꯩꯗꯤ ꯎꯗ
ꯑꯣꯅꯤ ꯎ
ꯊꯥꯒꯠꯄꯗꯨ ꯎꯏꯔ ꯊꯥꯒꯠꯄ ꯎꯏꯔ ꯑꯩꯒꯤꯁꯨ ꯎꯔꯝꯃꯣꯏꯅꯦ
ꯅꯪꯒꯤ ꯅꯪꯒꯤꯁꯨ ꯎ ꯎꯋꯦꯅ ꯑꯩꯗꯤ ꯌꯥꯝ ꯎꯋꯦꯅ
ꯗꯧꯅꯦ
ꯑꯣꯏꯍꯦ ꯅꯪ ꯅ ꯊꯥꯒꯠꯇ꯭ꯔꯁꯨ ꯑꯗꯨꯝ ꯑꯣꯏꯍꯦ
ꯑꯦ ꯑꯦ ꯊꯗ꯭ꯔꯣ
ꯎ ꯑꯩ ꯃꯤꯠꯅ ꯑꯩꯒꯤ ꯋꯥꯈꯜ ꯑꯩꯒꯤ ꯋꯥꯈꯜꯗ ꯎꯑꯦ
ꯍꯥꯏꯖꯤ ꯂꯨꯅ ꯌꯥꯔꯦ ꯏꯃꯗꯕꯥ ꯎ ꯀꯍꯅ
ꯎꯝ ꯑꯗꯨꯅꯦ ꯃꯪꯗ ꯎꯔꯤꯅꯦ ꯑꯩꯁꯦ
ꯌꯥꯔꯦ ꯌꯨꯝ ꯄꯥꯟꯗ ꯍꯈ꯭ꯔꯣ
ꯑꯁ ꯑꯗꯨꯒꯤ ꯋꯥꯗꯣ ꯑ ꯑꯁ ꯍꯟꯗꯛꯁꯦꯥꯡ ꯉꯥꯡꯒꯗ ꯍꯂꯣ ꯑꯗꯨꯒꯤ ꯋꯥꯗꯤ ꯑ ꯍ ꯋꯥꯏ ꯑꯩꯈꯣꯏ ꯇꯣꯂꯣꯞ ꯆꯥꯔꯀꯥꯟꯗꯀꯣ
ꯑꯦ ꯑꯗꯨꯂꯖꯥꯅꯤꯀꯣ ꯁꯨꯡꯉꯥꯏꯕ ꯇꯥꯔꯦ ꯑꯗꯨ ꯅꯨꯃꯤꯠꯇ ꯑꯩ ꯄꯩꯁꯥ ꯄꯨꯅꯕ ꯅꯉꯣꯟꯗ
ꯎꯝ ꯎꯝ ꯅꯥꯌꯣ ꯅꯥꯌꯣ
ꯂꯤꯛ ꯇꯗꯤ ꯂꯤꯛ ꯀꯅꯨ ꯀꯣ
ꯅꯛꯇꯗ ꯑꯦꯕꯣꯛ ꯄꯨꯔꯥꯅꯦ
ꯂꯩꯄꯣ ꯃꯤꯁꯦꯇꯅꯥꯕ ꯌꯥꯝ ꯅꯨꯡꯉꯥꯏ ꯇꯕꯅꯦ
ꯅ ꯑꯩ ꯇꯅꯦ ꯍꯥꯏꯕꯁꯦ꯭ꯔꯕꯥ ꯑꯦ ꯂꯤ ꯄ꯭ꯔꯕꯥ ꯂꯩꯇꯕ ꯂꯩꯇꯕꯒꯤ ꯋꯥꯔ ꯈꯛꯇꯅꯦꯕ
ꯑꯗꯨ ꯑꯗꯨꯅꯦ
ꯂꯩꯔꯗꯤ ꯑꯁ ꯅꯍꯥꯟꯅ ꯂꯣꯏ ꯆꯥꯊꯣꯛꯀꯅꯤ ꯑꯩ ꯏꯊꯟꯇ ꯄꯥꯎ ꯑꯩꯉꯣꯟꯗ ꯄꯩꯁꯥ ꯑꯩꯉꯣꯟꯗ ꯑꯩꯒꯤ ꯖꯤꯄꯦꯗꯒꯤ ꯄꯩꯁꯥ ꯄꯨꯔꯒ ꯑꯩ ꯏꯊꯟꯗꯒ ꯑꯃꯨꯛ ꯆꯥꯊꯣꯛꯏꯅꯦ ꯀꯩꯅꯣ
ꯀꯔꯤꯅꯣ ꯑꯩꯁꯨ ꯆꯥꯏꯔꯤꯅꯦ ꯄꯩꯁꯥ ꯑꯝꯇ ꯌꯥꯎꯗꯦ
ꯎꯝ ꯑ ꯁꯃꯗ ꯀꯦꯇ꯭ꯔꯤ ꯀꯩꯅꯣ ꯇꯧꯔꯤꯅꯦ ꯌꯨꯝꯗꯗꯤ ꯈꯔ ꯈꯔ ꯏꯪꯉꯝꯒꯅꯤ ꯑꯁꯤꯗꯗꯤ ꯌꯥꯝ ꯁꯥꯔꯤ ꯑꯗꯨꯗꯤ ꯌꯨꯝꯗꯗꯤ ꯏꯪꯕ ꯃꯐꯝꯁꯨ ꯑꯗꯨꯝ ꯂꯩ ꯌꯨꯝ ꯃꯅꯨꯡꯗ ꯁꯥꯔꯁꯨꯀꯣ ꯑꯇꯩꯗ ꯑꯗꯨꯝ ꯆꯠꯄ ꯀꯣꯏꯆꯠ ꯆꯠꯄ ꯀꯣꯏꯆꯠ ꯆꯠꯂꯒ ꯏꯪꯕ ꯃꯝꯐꯝ ꯂꯩꯌꯦꯕꯗꯤ ꯅꯣꯏꯒꯤꯗꯤ ꯀꯩꯅꯣ ꯎꯁꯣꯏꯒꯤ ꯄꯥꯝꯕꯤ ꯃꯅꯥꯛꯇꯁꯨ ꯑꯗꯨꯝ ꯏꯪ ꯏꯪꯉꯤꯗꯨꯗꯤ ꯀꯥꯡꯗꯤ ꯌꯥꯝꯃꯝꯒꯅꯤ ꯑꯗꯣ
ꯀꯥ ꯉꯝꯕꯔꯦ ꯑꯗꯨꯗꯗꯤ
ꯎꯝ ꯈꯔ ꯀꯩꯅꯣ ꯌꯦꯔꯨꯝꯒꯤ ꯃꯀꯣꯛꯇꯣ
ꯑꯗꯨꯁꯨ ꯂꯩꯇꯦ ꯑꯩꯈꯣꯏꯗꯤ ꯌꯦꯔꯨꯝ ꯆ ꯌꯦꯔꯨꯝ ꯂꯩꯅꯕ ꯐꯥꯎ ꯂꯩꯇꯦ
ꯎꯝ ꯍꯧꯔꯛꯑꯦ ꯑꯃꯛ ꯑꯩꯈꯣꯏꯗꯤ ꯑꯗꯨꯨꯝ ꯆꯥꯕꯅ ꯆꯥꯕꯅ ꯆꯥꯕꯅ ꯑꯦꯔꯅ ꯈꯏꯗ ꯀ ꯏꯁꯥꯕꯄ ꯎꯝ ꯎꯝ